ꯍꯜꯂꯣ ꯑꯥꯎ ꯇꯥꯕ꯭ꯔꯣ ꯑꯦ ꯀꯩꯗꯧꯔꯤꯅꯣ꯫
ꯐꯝꯃꯦ ꯅꯪꯗꯤ꯫
ꯆꯥꯛ ꯆꯥꯕ ꯂꯣꯏꯔꯒ ꯑꯃꯨꯛ ꯇꯨꯝꯃꯒ ꯂꯩ
ꯅꯪꯗꯤ ꯑꯦ ꯀ꯭ꯔꯤ ꯀꯔꯤ ꯏꯟꯁꯥꯡ ꯆꯥꯕ꯭ꯔꯥ꯫
ꯅꯨꯡꯉꯥꯏꯔꯤꯕꯣ꯫
ꯅꯨꯡꯉꯥꯏꯔꯦꯍꯦ ꯐꯖꯅ ꯅꯨꯡꯉꯥꯏꯔꯦꯍꯦ ꯅꯣꯏ ꯀꯔꯤ ꯏꯟꯁꯥꯡ ꯆꯥꯕ꯭ꯔꯥ ꯅꯪꯒꯤ ꯍꯥ꯫
ꯇꯥꯕ꯭ꯔꯣ꯫
ꯇꯥꯕ꯭ꯔꯣ ꯑꯗꯨꯒꯨꯝꯕꯗꯣ ꯍꯥꯏꯒꯅꯨ ꯍꯥꯏꯔꯦ ꯖꯣꯏꯟ ꯇꯧꯕꯒꯤꯔꯥ꯫
ꯑꯣ ꯑꯩ ꯑꯩ
ꯅ ꯍꯟꯗꯛ ꯑꯅꯣ ꯑꯣ ꯑꯗꯨꯒꯤꯅꯦ ꯑꯗꯨꯒꯤꯅꯦ ꯍꯥꯏꯕꯗꯤ ꯄꯔꯁꯅꯦꯜ ꯄꯔꯁꯅꯦꯜ ꯄꯥꯔꯁꯅꯦꯜ ꯀꯤ ꯏꯟꯐꯣꯔꯇꯣ ꯍꯥꯏꯒꯅꯣ ꯍꯥꯏꯌꯦ꯫ ꯂꯩꯐꯝ ꯑꯗꯨꯒ ꯀꯣꯜ ꯒꯤ ꯁꯤꯒꯤ ꯃꯇꯥꯡꯒꯤ ꯍꯥꯏꯒꯅꯨ ꯍꯥꯏꯌꯦ꯫ ꯃꯣꯏꯅꯀꯣ ꯑꯩꯈꯣꯏꯁꯨ ꯈꯥꯡꯗ꯭ꯔꯤꯗ ꯗꯨꯝ ꯉꯥꯡꯉꯒ ꯂꯩ ꯍꯥ꯫
ꯋꯥꯔꯤ ꯂꯤꯅꯔ ꯑꯗꯨꯗꯤ
ꯍꯣꯏ ꯕꯣꯜꯒꯤ ꯋꯥꯔꯤ ꯂꯤꯁꯤ ꯅꯪ ꯋꯥꯜꯀꯞ ꯌꯦꯡꯕ꯭ꯔꯥ꯫
ꯌꯦꯡꯉꯦ ꯉꯔꯥꯡꯗꯣ꯫ ꯑꯗꯨꯒꯤ ꯃꯣꯏꯒꯤ ꯃꯤꯡꯗꯤ ꯄꯟꯕ ꯌꯥꯕ ꯅꯠ
ꯌꯥꯢꯌꯦ ꯌꯥꯏꯌꯦ ꯌꯥꯏ꯫ ꯀꯩꯁꯨ ꯀꯥꯏꯗꯦ꯫
ꯍꯣꯏ ꯉꯔꯥꯡꯗꯣ ꯑꯩꯈꯣꯏꯁꯨ ꯌꯦꯡꯉꯦ ꯔꯣꯅꯥꯜꯗꯣꯗꯣ꯫
ꯅꯪ ꯔꯣꯅꯥꯜꯗꯣꯒꯤ ꯐꯦꯟ ꯂ꯫
ꯃꯥꯅꯦ ꯅꯪꯗꯤ꯫
ꯑꯩꯗꯤ ꯅꯦꯝꯃꯥꯔꯅꯦ ꯀꯩꯅꯣ꯫
ꯑꯁ ꯀꯩꯁꯨ ꯀꯥꯏꯗꯦꯗ ꯑꯗꯨꯕꯨꯗꯤ꯫
ꯀꯥꯏꯗꯦ ꯍꯌꯦꯡ ꯍꯥꯏꯗꯤ ꯍꯣꯔꯦꯟ ꯄꯨꯡ ꯑꯍꯨꯝꯗ ꯑꯩꯈꯣꯏ ꯅꯦꯃꯥꯔꯒꯤ ꯄ꯭ꯂꯦ ꯂꯩꯔꯦꯅꯦ ꯇꯥꯏꯃꯤꯡꯗꯣ ꯇꯨꯝꯕ ꯅꯨꯡꯉꯥꯏꯕ ꯃꯇꯝꯗ ꯊꯦꯡꯉꯦ ꯑꯗꯨ ꯎꯄꯥꯏ ꯂꯩꯇ ꯌꯦꯡꯒꯗꯕꯅꯦ ꯑꯂꯥꯔꯝ ꯊꯝꯂꯒ
ꯀꯩꯒꯤꯅꯣꯅꯦ ꯑꯃ ꯁꯞꯄꯣꯔꯠ ꯇꯧꯋꯦꯗ ꯅꯪꯅ
ꯅꯤꯡꯃꯔꯤꯝ ꯐꯅꯥ ꯃꯁ ꯏꯔꯣꯅꯣ ꯑꯗꯨ ꯎ ꯇꯥꯎꯗꯦ ꯍꯦ ꯌꯥꯎꯔꯅꯤꯄꯤ ꯌꯥꯝ ꯐꯩꯌꯦ ꯍꯥꯏꯕꯗꯤ
ꯑꯩꯈꯣꯏꯗꯤꯅꯦ
ꯍꯥꯥ
ꯅꯣꯛꯄ ꯌꯥꯕ꯭ꯔꯥ
ꯌꯥꯏꯑꯦ ꯌꯥꯏꯑꯌꯦ ꯅꯣꯛꯄꯗꯤ ꯌꯥꯏꯑꯦ ꯍꯥꯏꯕꯗꯤ ꯑꯩꯈꯣꯏ ꯄꯔꯁꯣꯅꯦꯜꯒꯤ ꯏꯟꯐꯣꯔꯃꯦꯁꯟꯗꯣ ꯄꯥꯏꯒꯅꯨ ꯍꯥꯏꯕꯅꯤꯅ ꯑꯗꯨ ꯈꯛꯇꯅꯦꯕ ꯑꯇꯣꯞꯄꯗꯤ ꯀꯩꯁꯨ ꯀꯥꯏꯗꯦ
ꯑꯣ ꯑꯩꯈꯣꯏꯒꯤ ꯑꯩꯈꯣꯏꯗ ꯃꯄꯥꯗ ꯍꯣꯁꯇꯦꯜ ꯂꯩꯕꯅꯦꯕ ꯑꯗꯨꯗ ꯉꯁꯤꯅ ꯂꯣꯏꯅ ꯖꯣꯏꯟ ꯇꯧꯕ ꯍꯥꯟꯅ ꯑꯍꯥꯟꯕ ꯌꯥꯎꯕꯅꯦꯕ ꯑꯗꯨꯒ ꯈꯪꯅꯗꯕ ꯑꯗꯨꯒꯤ ꯑꯩꯅ ꯅꯣꯛꯧꯕꯗ ꯏꯃꯥꯟꯅꯕꯤ ꯕꯅ ꯅꯣꯛꯄ ꯌꯥꯕ꯭ꯔꯥ
ꯌꯥꯝꯅꯤ ꯑꯩꯣꯏꯁꯨꯁꯨ ꯐꯁ ꯖꯣꯏꯟ ꯇꯧꯕꯗ ꯑꯗꯨꯝ ꯇꯧꯅꯦ
ꯀꯌꯥꯝ ꯀꯌꯥꯝ ꯀꯨꯏꯔꯒꯦ ꯅꯪ ꯖꯣꯏꯟ ꯇꯧꯕ
ꯑ ꯑꯩꯗꯨ ꯀꯥꯎꯈ꯭ꯔꯦ ꯌꯥꯝꯅꯗꯤ ꯀꯨꯏꯗꯦꯍꯦ
ꯑꯣ
ꯉꯍꯥꯛ ꯑꯦ ꯀꯥꯎ ꯍꯣꯏ ꯑꯩꯁꯨ ꯀꯔ ꯖꯨꯟꯗ ꯖꯟꯁꯃꯥꯟꯟ ꯇꯧꯅꯤꯍꯦ ꯑꯩꯁꯨ ꯑꯗꯨꯗꯤ ꯎꯝ ꯐꯥꯗ꯭ꯔꯤꯌꯦ ꯅꯪꯗꯤ ꯀꯔꯤ ꯇꯝꯊꯔꯒ ꯂꯩꯕ꯭ꯔꯥ
ꯑꯩ ꯁꯦ ꯅꯔꯁꯤꯡ ꯇꯝꯃꯦ ꯅꯪꯒꯤ
ꯑꯣ ꯑꯣ ꯑꯩꯗꯤ ꯑꯗꯨꯝ ꯒ꯭ꯔꯦꯖꯨꯌꯦꯁꯟ ꯂꯣꯏꯔꯒ ꯇ꯭ꯔꯦꯅꯤꯡ ꯃꯆꯥ ꯃꯆꯥ ꯇꯧꯔꯤꯌꯦ ꯁꯤꯦꯝ ꯐꯥꯏ ꯀꯣ ꯅꯪꯁꯨ ꯌꯦ ꯌꯥꯝ ꯐꯩꯅ ꯅꯅꯥꯔꯁꯤ ꯃꯤꯗꯤ ꯌꯦ ꯇꯣ
ꯑꯁ ꯌꯥꯔꯦꯗ ꯐꯥꯏꯗꯦ ꯀꯅꯤ
ꯀ ꯆꯍꯤ ꯀꯌꯥꯔ ꯊ꯭ꯔꯤ ꯏꯌꯔꯁ ꯐꯣꯔ ꯏꯌꯔꯁꯥ
ꯆꯍꯤ ꯑꯍꯨꯝ ꯍꯟꯗꯛꯅ ꯎꯝ ꯈꯪꯗꯦ ꯐꯕ꯭ꯔꯥ ꯐꯠꯇꯕ꯭ꯔꯥ
ꯐꯩꯌꯦ ꯍ
ꯅꯦ ꯌꯥꯎꯗ ꯌꯥꯎꯗꯅꯤ
ꯑꯁ ꯑꯗꯨ ꯌꯥꯝ ꯐꯩꯌꯦ ꯒꯦꯅꯥꯁꯤ ꯂꯣꯏꯔꯗꯤ ꯊꯕꯛꯀꯨꯝꯕ ꯑꯗꯨꯝ ꯇꯧꯕ ꯌꯥꯔꯅꯤ ꯇꯣꯂꯣꯞ ꯆꯥ ꯀꯣꯏꯔꯔꯣꯏꯅ ꯇꯣꯂꯣꯞ ꯆꯥꯅꯤꯉꯥꯏ
ꯑꯕ ꯑꯃꯗꯗ ꯑꯦꯛꯖꯥꯝ ꯐꯦꯜ ꯑꯣꯏꯔꯗꯤ ꯑꯦꯛꯖꯥꯝ ꯊꯥꯔꯒ ꯀꯩꯀꯩ ꯇ꯭ꯔꯦꯅꯤꯡ ꯇꯧꯔꯤꯅꯣ ꯁꯣꯝꯗ
ꯑꯩꯈꯣꯏꯗꯤ ꯎ ꯃꯤꯅꯥꯏꯒꯤ ꯊꯕꯛꯅꯦ ꯄ꯭ꯔꯤ ꯄ꯭ꯔꯥꯏꯃꯔꯤꯒꯤ ꯇ꯭ꯔꯦꯅꯤꯡ ꯇꯧꯕꯀꯣ ꯁꯥꯔꯇꯤꯐꯤꯀꯦꯠ ꯄꯥꯝꯕ ꯑꯗꯨꯒꯤ ꯑꯁ ꯊꯕꯛꯁꯦ ꯌꯥꯝ ꯅꯨꯡꯉꯥꯏꯕ ꯊꯕꯛ ꯂꯩꯇ꯭ꯔꯦ ꯁꯦꯡꯅ ꯍꯥꯏꯕꯗ ꯑꯗꯨꯝ ꯃꯤꯒꯤ ꯃꯈꯥꯗ ꯊꯕꯛ ꯁꯨꯕꯅꯤꯅꯀꯣ ꯅꯪꯒꯤ ꯅꯔꯁ ꯅꯪ ꯅꯔꯁ ꯂꯣꯏꯔꯒꯤ ꯃꯤꯒꯤ ꯃꯈꯥꯗ ꯊꯕꯛ ꯇꯧꯒꯅꯤ ꯑꯩꯒꯤ ꯊꯕꯛ ꯂꯣꯏꯔꯁꯨ ꯃꯤꯒꯤ ꯃꯈꯥꯗ ꯊꯕꯛ ꯇꯧꯒꯅꯤ ꯃꯗꯣ ꯄꯩꯁꯥꯗꯤ ꯇꯥꯟꯕ ꯌꯥꯗꯕꯅꯤꯅ ꯎꯄꯥꯏ ꯂꯩꯇꯦꯕ ꯑꯩꯈꯣꯏꯗꯤ
ꯎꯝ
ꯑꯩꯈꯣꯏꯕꯨ ꯏꯅꯥꯈꯣꯜꯂꯗꯤ ꯑꯗꯨꯝ ꯐ꯭ꯔꯤꯗ ꯌꯨꯝ ꯗ ꯇꯨꯝꯕ ꯆꯥꯕ ꯆꯠꯄ ꯀꯣꯏꯕ ꯑꯗꯨꯝ ꯆꯠꯄ ꯌꯥꯕ ꯑꯗꯣ ꯄꯩꯁꯥꯁꯨ ꯂꯩꯗꯕꯅꯤꯅ ꯄꯩꯁꯥ ꯇꯥꯟꯗ꯭ꯔꯗꯤ ꯌꯥꯅꯦꯦꯕ
ꯄꯩꯁꯥ ꯇꯥꯟꯗ꯭ꯔꯗꯤ ꯏꯅꯥꯛ ꯈꯨꯜꯂꯔꯣꯏ
ꯑꯗꯨꯅꯦ ꯏꯅꯥ ꯈꯣꯟꯒꯦ ꯍꯥꯏꯔꯗꯤ ꯄꯩꯁꯥ ꯇꯂꯒ ꯐꯖ ꯁ ꯇꯧꯒꯗꯕꯅꯦꯕ ꯈꯪꯗ꯭ꯔꯦ ꯁꯤ ꯅꯔꯁꯤꯡꯒꯤ ꯂꯣꯏꯔꯗꯤ ꯃꯄꯥꯟꯗ ꯇꯧꯒꯦꯔꯥ ꯁꯤ ꯃꯅꯤꯄꯨꯔꯗ ꯇꯧꯒꯦꯔꯥ
ꯃꯄꯥꯟꯗ ꯇꯧꯁꯤꯔꯥ ꯍꯥꯏꯅ
ꯃꯄꯥꯟꯗ ꯇꯧꯑꯣꯣ ꯃꯄꯥꯟꯗ ꯇꯧꯕꯣꯞ ꯃꯄꯥꯟꯗ ꯅꯁꯦꯂꯔꯤ ꯆꯥꯎꯕꯅꯦ
ꯍꯣꯏ ꯌꯦꯡ ꯃꯄꯥꯟ ꯑ ꯗ ꯄ꯭ꯂꯥꯟꯗꯤ ꯇꯧꯔꯤꯌꯦ ꯑꯗꯣ ꯈꯪꯗ꯭ꯔꯦ
ꯑ ꯃꯄꯥꯟꯗ ꯏꯃꯥꯟꯅꯕꯤ ꯁꯨ
ꯅꯃꯥꯟꯅꯕꯤ ꯇꯧꯕꯒꯨꯝꯕ ꯂꯩꯕ꯭ꯔꯥ
ꯍꯣꯏ ꯕꯦꯡꯒ꯭ꯂꯣꯔꯗꯅꯦ ꯃꯥꯗꯤ ꯖꯤ ꯑꯦꯟ ꯑꯦꯟ ꯇꯝꯕ ꯀꯣ
ꯑꯣ ꯑꯣ ꯑꯣ ꯇꯝꯔꯤꯕ꯭ꯔꯥ ꯑꯣ ꯑꯣ ꯗꯦꯜꯂꯤꯗꯒꯨꯝꯕ ꯅꯃꯥꯟꯅꯕꯤꯒꯨꯝꯕ ꯇꯧꯕ ꯂꯩꯕ꯭ꯔꯥ
ꯗꯦꯜꯂꯤꯗ ꯉꯥꯢꯈꯣ ꯀꯣ ꯑꯃꯅꯤ ꯑꯃ ꯂꯩꯕ꯭ꯔ ꯒꯨꯝ ꯇꯧ ꯃꯥ ꯗꯦꯜꯂꯤꯗ ꯂꯩꯕ꯭ꯔꯥ ꯀꯥꯎꯈ꯭ꯔꯦ ꯃꯥꯗꯣ ꯍꯟꯗꯛ ꯀꯗꯥꯏꯗ ꯑꯃꯨꯛ ꯂꯩꯕ꯭ꯔꯥ ꯈꯪꯗꯦ ꯅꯔꯁ ꯑꯃꯗꯤ ꯂꯩ ꯔꯦ ꯑꯃꯅ ꯕꯦꯡꯒ꯭ꯂꯣꯔꯗ ꯂꯩꯕꯀꯣ ꯂꯥꯛꯑꯣ ꯍꯥꯏꯔꯒ ꯃꯅꯤꯄꯨꯔ ꯁꯦꯂꯔꯤ ꯌꯥꯝꯗꯦ ꯍꯥꯏ ꯌꯦ
ꯍꯣꯏ ꯌꯥꯝ ꯄꯤꯛꯑꯦ ꯃꯅꯤꯄꯨꯔꯒꯤꯁꯨ ꯅꯦ
ꯑꯥ ꯆꯠꯂꯣ ꯁꯤꯂꯤꯇꯔꯤ ꯈꯔ ꯆꯥꯎꯕꯗꯀꯣ ꯑꯗꯨ ꯇꯧꯕ ꯌꯥꯏ ꯑꯌꯣ
ꯍꯣꯏ ꯇ꯭ꯔꯥꯑꯦ ꯌꯦꯡ ꯌꯦꯡꯂꯥ ꯒꯦ ꯂꯣꯏꯔꯒ ꯍꯥꯏꯕꯗꯤ ꯐꯦꯃꯤꯂꯤ ꯑ ꯑꯩꯈꯣꯏꯁꯨ ꯈꯟꯅꯕ ꯌꯥꯗꯕꯅꯤꯅ ꯀꯣ ꯑꯩꯈꯣꯏ ꯏꯁꯥ ꯏꯁꯥꯅ ꯇꯧꯕ ꯌꯥꯗꯕꯅꯤꯅ
ꯈꯪꯗ꯭ꯔꯦ
ꯏꯃꯥꯟꯅꯕꯤꯁꯤꯡꯗꯣ ꯃꯣꯏꯗꯣ ꯃꯥꯎ ꯅꯦ ꯂꯥ ꯒꯣ ꯃꯩꯇꯩꯅꯣꯟꯗꯣ ꯑꯩꯈꯣꯏꯁꯨ ꯍꯩꯇꯦ ꯑꯗꯨꯕꯨ ꯃꯣꯏꯁꯨ ꯍꯩꯇꯕꯅꯦ ꯊꯣꯛꯇꯕꯅꯦꯕ ꯑꯗꯨꯒ ꯃꯣꯏꯅ ꯒꯣꯒꯜꯅ ꯅꯠꯇ꯭ꯔꯒ ꯋꯥꯔꯤꯁꯤꯡꯗꯣ ꯌꯦꯡꯂꯒ ꯏ ꯗꯒꯤ ꯁꯔꯁ ꯇꯧꯔꯒ ꯄꯥ ꯄꯥꯔꯥꯡꯒ ꯍꯧꯖꯤꯛ ꯂꯩ ꯃꯁꯥ ꯃꯁꯥꯒꯤ ꯀꯣꯜ ꯇꯧꯅꯔꯒ ꯅꯣꯛꯅꯤꯡꯕꯅ
ꯁꯦꯅꯥꯄꯇꯤꯒꯤ ꯒꯃꯎꯒꯤ ꯃꯅꯥꯁꯥꯒꯤ ꯃꯩꯇꯩꯗꯣ ꯃꯤꯇꯩꯩꯇꯩꯂꯣꯟꯗ ꯈꯔ ꯌꯥꯗꯤ ꯌꯥꯗ ꯑꯗꯨꯅ ꯔꯤꯖꯦꯛ ꯆꯠꯀꯜꯂꯦ ꯍꯥꯏꯌꯦ ꯃꯣꯏꯗꯣ
ꯑꯁꯦꯡꯕ꯭ꯔꯥ
ꯎ
ꯑꯩꯁꯨ ꯈꯟꯕꯅꯦꯕ ꯃꯣꯏ
ꯑ ꯗꯤꯖꯦꯛꯛꯇ ꯈꯨꯗꯥꯛꯇꯒꯤ ꯆꯠꯂꯣꯏ ꯍꯥꯏꯕꯕꯨ ꯆꯪꯕꯗꯣ ꯃꯀꯣꯛꯇꯣ ꯀ ꯇꯣ ꯈꯖꯤꯛ ꯈꯖꯤꯛ ꯆꯪꯉꯦ ꯍꯥꯏꯕꯅꯦ ꯑꯥ ꯑꯥ ꯍꯣꯏ ꯈꯤꯇꯪ ꯈꯤꯇꯪꯗꯤ ꯆꯪꯉꯦ ꯑꯗꯣ ꯑꯩꯈꯣꯏꯒꯤ ꯄꯔꯐꯣꯔꯃꯦꯟꯁꯀꯤ ꯇꯣꯡ ꯏꯜꯂꯦꯕ ꯑꯩꯈꯣꯏꯅ ꯐꯖꯅ ꯉꯥꯡꯉ ꯃꯥꯗꯤꯀꯣ ꯑꯗꯨꯝ ꯌꯥꯝ ꯆꯪꯕꯅꯦ ꯑꯩꯈꯣꯏꯅ ꯐꯖꯅ ꯉꯥꯡꯗ꯭ꯔꯗꯤ ꯑꯗꯨꯝ ꯄꯤꯛꯅ ꯆꯪꯕꯅꯦ
ꯑꯩꯈꯣꯏꯒꯤ ꯑꯦꯛꯖꯥꯝꯄꯜꯗ ꯑꯩꯅ ꯃꯣꯏꯒ ꯇꯧꯁꯦ ꯍꯥꯏꯔꯤꯁꯦ ꯁꯦꯕꯀꯣ ꯃꯣꯏꯒ ꯇꯧꯕꯗꯨꯅ ꯑꯩꯉꯣꯟꯗꯁꯨ ꯑꯦꯐꯦꯛ ꯇꯣꯏꯔꯥ ꯑꯩꯉꯣꯟꯗꯁꯨ ꯇꯆ ꯇꯧꯗꯣꯏꯔꯥ ꯃꯣꯏꯒꯤ ꯍꯣꯏ ꯃꯣꯏꯒꯤ ꯃꯣꯏ ꯃꯁ ꯊꯥꯒꯤ ꯑꯗꯨꯝ ꯀꯩꯅꯣ ꯇꯧꯒꯅꯤꯀꯣ
ꯑꯗꯨ ꯉꯥꯏꯥꯛꯈꯣ ꯑꯩꯁꯨ ꯑꯗꯨ ꯈꯪꯗꯦꯅꯦ ꯏꯃꯥꯟꯕꯤ ꯑꯃꯁ ꯁꯨ ꯂꯩꯌꯦꯦ ꯉꯥꯡꯕ ꯍꯩꯗꯕ ꯑꯩꯈꯣꯏꯅ ꯑꯗꯨꯝ ꯉꯥꯡꯕꯈꯛ ꯃꯥ ꯑꯩꯅ ꯗꯥꯏꯔꯦꯛ ꯅꯪ ꯀꯣꯜ ꯇꯧꯔꯣꯏ ꯍꯥꯏꯅ ꯗꯥꯏꯔꯦꯛ ꯍꯥꯏꯕꯅꯤ ꯉꯔꯥꯡꯗꯣ ꯁꯕꯖꯤ ꯃꯥꯅ ꯀꯔꯤꯅꯁꯤꯗ ꯃꯥꯅ ꯑꯩꯈꯣꯏꯗ ꯑꯃꯨꯛ ꯀꯣꯏꯁꯟ ꯍꯪꯉꯛꯇ꯭ꯔꯗꯤ ꯑꯩꯈꯣꯏꯁꯨ ꯈꯣꯝꯅꯤꯡꯉꯥꯏ ꯂꯩꯇꯦꯅ
ꯍꯣꯏ ꯍꯣꯏ ꯍꯣꯏ ꯑꯅꯤꯃꯛ ꯃꯅꯔꯗꯤ ꯅꯨꯡꯉꯥꯏꯌꯦꯕ ꯀꯃ꯭ꯨꯅꯤꯀꯦꯁꯟ ꯇꯧꯔꯗꯤ
ꯑꯗꯨꯅꯦ ꯃꯥꯗꯤ ꯑꯗꯨꯃꯥꯏꯅ ꯇꯧꯗꯦꯕ ꯋꯥꯔꯤ ꯋꯥꯅ ꯨꯃꯥꯡꯉꯣ ꯑꯗꯨꯝ ꯇꯨꯃꯤꯅ ꯂꯩꯒꯅꯤ
ꯏꯅꯦꯅꯕ ꯁꯤ ꯅꯉꯅꯔꯦ ꯄꯥꯔꯒ
ꯑꯁ ꯁꯤ ꯑꯩꯈꯣꯏꯗꯁꯨꯅꯤ ꯄꯨꯟ ꯄꯨꯟꯅ ꯂꯩꯃꯤꯟꯅꯔꯒ ꯇꯧꯕꯅꯦ ꯀꯣꯜꯗ ꯏꯃꯥꯟꯕꯤꯈꯣꯏ ꯁ ꯀꯣꯛ ꯁꯤꯟꯇꯥ ꯇꯥꯔꯕꯅꯦ
ꯑꯗꯣ ꯃꯔꯤ ꯃꯔꯤꯔꯛ ꯇꯧꯕ ꯌꯥꯏ ꯍꯥꯏꯕ꯭ꯔꯥ ꯅꯣꯡꯃꯗ
ꯗ ꯃꯤ ꯑꯃꯗ ꯀꯣ ꯃꯔꯤ ꯃꯔꯤ ꯇꯧꯕ ꯌꯥꯏ ꯍꯥꯏꯌꯦꯦ
ꯑꯣ ꯑꯗꯨꯗꯤ ꯄꯨꯡꯒꯤ ꯄꯨꯡꯒꯤ ꯃꯇꯝꯗꯤ ꯃꯣꯏꯅ ꯈꯥꯏꯗꯣꯛꯇꯦꯀꯣ ꯑꯦꯅꯤꯇꯥꯏꯝ ꯑꯩꯈꯣꯏꯅ ꯑꯗꯨꯝ ꯁꯪꯕ ꯀꯥꯟꯗ
ꯇꯥꯏꯝꯅꯦ ꯍꯥꯏꯕꯕꯨ ꯃꯤ ꯑꯃꯗ ꯐꯣꯔ ꯇꯥꯏꯝꯠꯂ ꯍꯣꯏ ꯍꯣꯏ ꯌꯥꯏꯌꯦ ꯇꯧꯁꯦ
ꯑꯗꯨꯝ ꯁꯪꯕ ꯀꯥꯟꯗꯀꯣ ꯑꯩꯅ ꯁꯪꯕꯁꯤꯅ ꯄꯨꯡ ꯕꯥꯔꯣꯗꯒꯤ ꯑꯃ ꯐꯥꯎ ꯁꯪꯒꯅꯦꯕ ꯑꯗꯨꯒ ꯃꯣꯔꯅꯤꯡ ꯑꯌꯨꯛ ꯅꯪꯒꯅꯤ ꯑꯗꯨꯒ ꯅꯨꯡꯊꯤꯤꯟꯒꯨꯝꯕ ꯑꯗꯨꯒ ꯅꯨꯡꯗꯥꯡ ꯅꯨꯡꯗꯥꯡꯁꯨ ꯅꯥꯡꯗꯧ ꯃꯥꯟꯗꯦ
ꯑꯩꯈꯣꯏꯗꯤ ꯑꯗꯨꯝ ꯐ꯭ꯔꯤꯗ ꯂꯩꯕꯅꯤꯅ ꯅꯪ ꯅꯪꯕ ꯃꯇꯝꯗ ꯑꯗꯨꯝ ꯕꯥꯅꯤ ꯑꯗꯨꯝ ꯇꯧꯕ ꯌꯥꯏ
ꯑ ꯍꯣꯏ ꯑꯗꯨꯗꯤ ꯑꯩ ꯑꯗꯨꯝ ꯅꯪꯕ ꯀꯥꯟꯗ ꯇꯧꯔꯒꯦ ꯀ
ꯑꯣ ꯍꯣꯏ ꯍꯣꯏ ꯂꯩ ꯑꯗꯣ ꯐꯔꯦ ꯀꯣ ꯊꯝꯃꯒꯦ ꯍꯥ ꯊꯝꯃꯒꯦ ꯇꯦꯟ ꯈꯛꯇꯅꯦ ꯁꯨꯔꯦ ꯊꯝꯃꯒꯦꯀꯣ ꯑꯥ ꯑꯥ ꯑꯥ